ꯑꯕꯣ
ꯐꯅꯤ ꯐꯅꯤ ꯍꯥꯏꯕꯤꯌꯨ
ꯎꯝ ꯎꯝ ꯎꯝ
ꯍꯥꯏꯅꯤꯡꯉꯥꯏ ꯍꯥꯏꯗꯤ ꯑꯩ ꯎꯗꯤ ꯌꯥꯝ ꯂꯩꯌꯦꯕ
ꯍꫭꯏ
ꯃꯗꯥ ꯆꯥꯃ ꯀꯥꯟꯗ ꯐꯨꯂꯝ ꯍꯥꯏ ꯀ ꯀꯥꯏ
ꯑꯗꯣ ꯉꯁꯤꯗꯤ ꯆꯥꯕꯤꯔꯕ꯭ꯔꯣ
ꯑꯥ ꯆꯥꯛ ꯆꯥꯗ꯭ꯔꯤꯌꯦ ꯅꯨꯡꯗꯥꯡꯒꯤꯗꯤ ꯇꯪꯗꯤ ꯆꯥꯔꯕꯣ
ꯑꯩꯗꯤ ꯆꯥꯕꯦ ꯍꯣꯏ
ꯏꯁꯤꯌꯥꯝꯒꯜꯂꯤꯅ
ꯍꯣꯏ ꯈꯔ ꯉꯜꯂꯦ ꯉꯁꯤꯗꯤ
ꯑꯩꯒ ꯁꯥꯏꯗ ꯂꯤ ꯌꯦꯡꯗ꯭ꯔꯤꯦ
ꯅꯝꯜ ꯂꯦꯡꯗꯔꯤꯕꫭ ꯑꯗꯨ ꯑꯗꯨꯝ ꯑꯣ ꯍꯅꯔꯤꯌꯦ ꯑꯗꯨꯗꯤ ꯑꯗꯨꯗꯤ ꯈꯔ ꯇꯧꯔꯝꯃꯅꯤ ꯅꯪ
ꯍꯣꯏ ꯈꯔ ꯇꯧꯔꯝ ꯇꯧꯔꯝꯕ꯭ꯔꯥ ꯇꯧꯔꯝꯗ꯭ꯔꯥꯕ꯭ꯔꯥꯗꯤ ꯈꯪꯗꯦ ꯍꯌꯦꯡꯅ ꯈꯪꯒꯗꯧ ꯃꯥꯜꯂꯦꯁꯦ
ꯑꯩꯗꯤ ꯏ ꯌꯥꯗꯦꯗ ꯍꯟꯗꯛꯁꯦ
ꯎꯝ ꯑꯩꯗꯤ ꯉꯁꯤ ꯈꯛꯇꯅꯦꯗ ꯑꯗꯨꯃꯥꯏꯅ ꯇꯧꯕ ꯅꯍꯥꯟꯈꯩꯗꯤ ꯃꯇꯝꯁꯦ ꯁꯨꯝ ꯀꯥꯏ ꯀꯥꯏꯊꯣꯛꯇꯦꯕ
ꯍꯣꯏ
ꯆꯀ ꯇꯧꯔꯕꯔꯕꯣ
ꯎꯝ ꯑꯩ ꯉꯁꯤꯗꯤ ꯆꯠꯂꯨꯌꯦꯦ
ꯑꯣ ꯉꯥꯔꯥꯡꯗꯤ ꯆꯠꯄ꯭ꯔꯣ
ꯉꯔꯥꯡ ꯆꯠꯂꯦ ꯍꯣꯏ ꯍꯌꯦꯡ ꯑꯃꯨꯛ ꯆꯠꯀꯅꯤ ꯑꯗꯨꯒ ꯍꯌꯦꯡꯒꯤ ꯑꯦ ꯍꯌꯦꯡꯒꯤ ꯃꯊꯪꯗ ꯑꯃꯨꯛ ꯆꯠꯀꯅꯤ ꯃꯁꯤ ꯍꯞꯇꯥꯒꯤꯗꯤ ꯑꯗꯨꯅ ꯂꯣꯏꯔꯦ
ꯑꯗꯨꯗꯤ ꯐꯖꯅ ꯄꯣꯊꯥꯔꯣ ꯉꯁꯤꯗꯤ ꯉꯟꯇꯥ ꯇꯨꯝꯈ꯭ꯔꯣ
ꯉꯟꯇꯥꯅ ꯇꯨꯝꯃꯣꯏꯌꯦ ꯉꯟꯇꯥꯅ ꯇꯨꯝꯃꯣꯏꯌꯦ ꯕꯣ ꯌꯦꯡꯒꯅꯤ ꯌꯦꯡ ꯉꯁꯤ
ꯄꯨꯡ ꯀꯌꯥꯗ ꯂꯩꯕ꯭ꯔꯣ
ꯄꯨꯡ ꯕꯔꯣ ꯃꯈꯥꯏꯗ ꯑꯣꯏꯔꯝꯅꯤ ꯁꯤ ꯉꯁꯤꯗꯤ ꯀꯀꯥꯔ ꯅꯥꯗꯜꯁ ꯅꯥꯒꯅꯤꯕ
ꯑꯗꯨ ꯑꯗꯨꯒꯨꯝꯕꯗꯨ ꯄꯟꯕ ꯌꯥꯕ꯭ꯔꯥ
ꯌꯥꯏꯑꯌꯦ ꯌꯥꯏꯑꯌꯦ ꯑꯗꯨꯗꯤ ꯌꯥꯏ ꯌꯥꯏ ꯌꯥꯏ
ꯎ
ꯅꯪ ꯅꯪ ꯅꯪꯒꯤꯗꯨ ꯄꯥꯈꯜꯂꯤꯔꯣ
ꯑꯗꯤ ꯃꯤ ꯃꯤꯒꯤ ꯃꯤ ꯀꯩꯅꯣꯃ ꯌꯥꯏ ꯌꯥꯗꯦ ꯍꯥꯏꯕꯗꯨꯗꯀꯣ
ꯎꯝ ꯌꯥ ꯌꯥ ꯀꯦꯁꯨꯨ ꯀꯥꯏꯗ ꯑꯗꯨ ꯃꯦ
ꯑꯟꯖꯤꯒꯤꯅꯤꯗ ꯍꯪꯖꯔꯤꯁꯦ
ꯍꯣꯏ ꯃꯣꯏꯗꯤ ꯃꯃꯤꯡ ꯆꯠꯄꯅꯤꯅ ꯀꯣ ꯑꯗꯨꯗꯤ ꯌꯥꯏ ꯑꯅ ꯑꯗꯨꯝ ꯍꯥꯏꯌꯦ
ꯑꯣ ꯐꯔꯦ ꯐꯔꯦ ꯑꯗꯨꯗꯤ
ꯑꯥ꯫
ꯀꯩ ꯍꯤꯟꯖꯥꯡ ꯆꯥꯔꯕꯥ꯫
ꯉꯁꯤꯗꯤ ꯎꯝ ꯍꯋꯥꯏꯒꯤ ꯃꯅꯥꯒꯤ ꯆꯝꯐꯨꯠ ꯆꯥꯏ ꯍꯥꯎꯇꯦ ꯍꯤꯟꯖꯥꯡ꯫
ꯑꯗꯨꯅ ꯐꯩꯗ ꯑꯗꯨ ꯍꯥꯎꯗ꯭ꯔꯒꯁꯨ ꯑꯗꯨ ꯊꯛꯄ ꯀꯥꯟꯗ ꯀꯨꯆꯨꯒꯨꯃꯦꯟꯁꯨ ꯈꯔ ꯁꯦꯡꯂꯛꯇꯅꯤꯌꯦ꯫ ꯊꯥꯎ ꯆꯥꯗꯕꯅꯤꯅꯀꯣ ꯐꯩꯕꯅꯦ꯫
ꯇꯨ ꯁꯦꯡꯔꯛꯀꯗꯣꯏꯔꯅꯤ ꯁꯦꯡꯔꯛꯀꯗ꯭ꯔꯅꯦ꯫
ꯁꯦꯡꯂꯛꯀꯅꯤꯌꯦ ꯁꯦꯡꯂꯛꯀꯅꯤ ꯉꯧ ꯉꯧꯒꯅꯤ ꯍꯥꯏꯕ ꯅꯠꯇꯕ ꯑꯩꯅ ꯍꯥꯏꯗꯤ ꯏꯁꯥꯒꯤ ꯃꯨꯖꯔ ꯁꯨ ꯑꯗꯨꯝ ꯂꯩꯗꯅꯀꯣ
ꯑꯣ꯫
ꯅꯥꯟꯅ ꯊꯣꯛꯂꯛꯀꯅꯤ ꯍꯥꯏꯕꯅꯦ ꯑꯩꯅ ꯍꯥꯏꯅꯤꯡꯕꯗꯤ꯫
ꯑꯣ ꯑꯣ ꯑꯗꯨꯅꯦꯕ ꯅꯪ ꯍꯥꯏꯅꯤꯡꯏ
ꯍꯣꯏ ꯍꯥꯏ ꯑꯗꯨꯅꯦ ꯏꯁꯤꯡꯁꯨ ꯌꯥꯝ ꯊꯛꯑꯣ꯫ ꯑꯆꯝꯕ ꯌꯥꯝ ꯆꯥꯎꯋꯣ ꯀꯣ ꯑꯗꯨꯗꯤ ꯑꯁ ꯏꯆꯥ ꯏꯁꯥꯒꯤ ꯀꯨꯆꯨꯁꯦ ꯌꯥꯝꯅ ꯀꯩꯅꯣ ꯍꯥꯏ ꯉꯥꯟ ꯉꯥꯟꯊꫭꯛ ꯉꯥꯟꯊꯣꯛꯀꯅꯤ ꯍꯥꯏꯕꯅꯤ꯫ ꯏꯗ ꯑꯩꯅ ꯍꯥꯏꯕꯗꯤ ꯉꯧꯕ ꯅꯠꯇꯕ꯫
ꯍꯣꯏ ꯃꯝꯑꯅꯤ꯫
ꯍꯣꯏ꯫ ꯑꯍ ꯃꯝꯕꯗꯤ ꯑꯩ ꯑꯩꯁꯨ ꯃꯝꯃꯤꯗ꯫
ꯑ ꯍꫭꯏ꯫
ꯑꯩꯁꯨ ꯌꯥꯝ ꯃꯝꯕꯅꯤꯅ ꯑꯗꯨꯒꯨꯝꯕꯗꯣ ꯌꯥꯝ ꯀꯟꯅ ꯇꯧꯔꯤ ꯍꯧꯖꯤꯛꯀꯥꯟꯁꯤ꯫ ꯆꯝꯕꯉꯥꯇ ꯆꯥꯒꯤ ꯆꯥꯅ ꯕ ꯍꯣꯠꯅꯔꯤ ꯌꯥꯝ ꯃꯃꯟꯗꯨꯅ ꯃꯤꯃꯥꯡꯗꯤ ꯊꯣꯛꯂꯛꯄ ꯀꯥꯟꯗ ꯏꯀꯥꯏꯍꯦ꯫
ꯑꯥ ꯆꯨꯝꯃꯤ-ꯆꯨꯝꯃꯤ꯫ ꯑꯗꯨ ꯍꯌꯦꯡꯗꯤ ꯅꯪ ꯀꯥꯏꯗ ꯆꯠꯀꯅꯤ꯫
ꯍꯤꯡꯁꯤ ꯑꯃꯨꯛ ꯊꯕꯛ ꯆꯠꯀꯅꯤꯌꯦ꯫
ꯑꯣ ꯁꯨꯅꯕ ꯀꯟ ꯅꯪꯗꯤ ꯑꯁ ꯊꯕꯛ ꯌꯥꯝ ꯀꯜꯂꯤꯅꯦ꯫
ꯇꯧꯗꯕ ꯌꯥꯗꯕꯩꯅꯤꯅꯦꯍꯦ꯫
ꯑꫭ꯫
ꯅꯨꯡꯉꯥꯏꯅ ꯍꯤꯡꯅꯤꯡꯉꯦ ꯑꯗꯨꯕꯨ ꯀꯩ ꯎꯄꯥꯏ ꯂꯩꯌꯦ ꯅꯨꯡꯉꯥꯏꯔꯒ ꯀꯅꯥꯅ ꯏꯁꯥꯒꯤ ꯑꯋꯥꯠꯄꯗꯣ ꯀꯅꯥꯅ ꯄꯤꯕꯤꯒꯦꯔꯥ꯫
ꯑꯗꯨꯅꯤ ꯆꯨꯝꯃꯤ꯫ ꯑꯗꯨ ꯅꯣꯏꯗꯤ ꯂꯥꯏ ꯈꯨ꯭ꯔꯨꯝꯔꯕ꯭ꯔꯣ ꯂꯣꯏꯔꯕ꯭ꯔꯣ꯫
ꯈꯨꯔꯨꯝꯗ꯭ꯔꯤꯌꯦ ꯄ꯭ꯔꯁꯅꯥ ꯇꯧꯗ꯭ꯔꯤꯌꯦ ꯑꯗꯨ ꯆꯥꯡ ꯂꯣꯏꯕ ꯀꯥꯟꯗ ꯇꯧꯗꯣꯏꯅꯦ꯫
ꯆꯥꯛ ꯍꯤꯟꯖꯥꯡꯗꯤ ꯊꯣꯡꯕ ꯂꫭꯏꯔꯝ
ꯑꫭ ꯍꫭꯏ ꯏꯃꯥꯅ ꯊꯣꯡꯕ ꯂꯣꯏꯔꯦ꯫
ꯑꯣ ꯑꯩ ꯅꯍꯥꯟ ꯅꯍꯥꯟ-ꯅꯍꯥꯟ ꯅꯍꯥꯟꯗꯣ ꯅꯣꯏ ꯅꯣꯏꯒꯤꯃ ꯃꯐꯝꯅ ꯑꯩ ꯆꯪꯂꯛꯑꯦ ꯑꯈꯣꯏ ꯀꯩꯅꯣ ꯁꯝ ꯃꯁꯝ ꯈꯣꯏꯕ ꯅꯨꯄꯥ ꯑꯣꯏꯕꯅꯤ꯫
ꯑꯣꯍ ꯑꯣ ꯆꯪꯉꯦ ꯍꯥꯏꯌꯦ ꯑꯩ ꯄꯥꯎ ꯇꯥꯏꯌꯦ꯫
ꯍꯣꯏ ꯑꯩꯅ ꯆꯪꯉꯛꯄ ꯃꯇꯝꯗꯗꯤ ꯅꯣꯏꯗꯤ ꯂꯩꯇꯕ ꯅꯣꯏ ꯃꯃꯥꯑꯒ ꯅꯣꯏ ꯅꯅꯥꯎꯅꯨꯄꯥ ꯂꯩꯑꫭꯕꯀꯣ꯫
ꯑꯣ ꯆꯠꯊꯣꯛꯄ ꯆꯠꯊꯣꯛꯄꯒꯤ ꯑꯣꯏꯔꯝꯒꯅꯤ ꯑꯩꯈꯣꯏ꯫
ꯑꯗꯨꯒ ꯌꯥꯝ ꯅꯩꯕ ꯅꯨꯄꯥ ꯑꯃꯁꯨ ꯂꯩꯔꯝꯃꯦ꯫
ꯑꯣ ꯑꯣ꯫
ꯈꯪꯕ꯭ꯔꫭ꯫
ꯌꯥꯝ ꯅꯩꯕ ꯅꯨꯄꯥ ꯍꯥꯏꯁꯦ ꯍꯧꯖꯤꯛ ꯈꯨꯟꯗ ꯆꯠꯈꯤꯕꯗꯨꯔꯣ꯫
ꯎꯝ ꯈꯪꯗꯦ ꯈꯨꯟꯗ ꯆꯠꯈꯤꯕ꯭ꯔꯥ꯭ꯔ ꯅꯣꯏ ꯅꯣꯏ ꯕꯕꯥꯒꯤ ꯃꯅꯥꯎ ꯅꯨꯄꯥꯗꯣ
ꯑꯁ ꯈꯨꯟꯗ ꯆꯠꯈ꯭ꯔꯤꯅꯦ ꯑꯗꯨ ꯊꯕꯛ ꯇꯧꯕ
ꯑꯗꯨ ꯅꯨꯄꯥꯗꯣ ꯌꯥꯝ ꯅꯩ ꯍꯥꯏꯕ ꯑꯩꯈꯣꯏ ꯂꯥꯛꯄ ꯀꯥꯟꯗꯀꯣ ꯑꯩꯈꯣꯏ ꯂꯥꯛꯄ ꯀꯥꯟꯗꯀꯣ ꯑꯁ ꯃ ꯗꯥꯏꯂꯣꯛꯀ ꯐꯖꯅ ꯇꯧꯕꯅꯤꯅꯦ ꯃꯈꯣꯏꯗꯣ
ꯀꯃꯥꯏꯅ ꯇꯧꯒꯦ
ꯑꯁ ꯑꯩ ꯅꯤꯡꯁꯤꯡꯗꯔꯦ
ꯍꯦ
ꯎꯝ ꯗꯤ ꯀꯩꯅꯣ ꯎꯝ ꯅꯨꯄꯥ ꯁꯥꯕ ꯅꯨꯄꯥꯔ ꯅꯨꯄꯤꯔ ꯒꯤꯌꯟ ꯃꯦꯟ ꯇꯥꯗꯕ ꯑꯃ ꯂꯩꯕꯗꯣ
ꯅꯪ ꯍꯥꯏꯁꯦ ꯀꯨꯏꯔꯕ꯭ꯔꯣ
ꯎꯝ ꯍꯣꯏ ꯀꯣꯏꯔꯦ
ꯅꯨꯄꯥꯔ ꯅꯨꯄꯤꯔ ꯈꯪꯗꯕ ꯑꯉꯥꯡ ꯃꯆꯥꯔꯣ ꯑꯉꯥꯡꯔꯣ
ꯅꯠꯇꯦ ꯑꯩꯅ ꯍꯥꯏꯗꯤ ꯑꯩꯈꯣꯏ ꯈꯨꯟꯒꯤ ꯅꯨꯄꯥꯔ ꯅꯨꯄꯤꯔ ꯈꯪꯡꯗꯕꯗꯣ ꯍꯥꯏꯕꯅꯤ
ꯑꯩꯈꯣꯏ ꯌꯨꯝꯒꯤꯔꯥ ꯈꯜꯂꯨꯔ ꯍꯣꯏ ꯑꯗꯨ ꯀꯩꯗꯧꯔꯒꯦ
ꯃꯥ ꯃꯥꯅ ꯅꯪꯉꯣꯟꯗ ꯑꯁꯤꯒꯤ ꯋꯥꯔꯤꯔꯤꯕ꯭ꯔꯥ ꯔꯤꯗꯕ꯭ꯔꯥꯗꯤ ꯈꯪꯗꯦꯕ
ꯔꯤꯗꯦꯗ ꯍꯥꯏꯔꯛꯑꯣ
ꯑꯣ ꯅꯣꯡꯃꯁꯦ
ꯑꯣ
ꯑꯥ ꯑꯥ ꯃꯣꯏ ꯂꯩꯁꯥꯕꯤ ꯑꯃꯒ ꯄꯥꯈꯪ ꯅꯨꯄꯥ ꯑꯃꯒ ꯃꯕꯥꯅꯤꯁꯤ ꯅꯨꯡꯁꯤꯅꯕ ꯃꯥꯜꯂꯦꯕ
ꯑꯣ
ꯏꯃꯕꯅꯤꯁꯦ ꯀꯣꯏꯕ ꯆꯠꯄ ꯍꯥꯏꯗꯤ ꯊꯦꯡꯅꯕ ꯅꯨꯡꯁꯤꯕ ꯅꯤꯉꯣꯜꯒꯤ ꯋꯥꯔꯤ ꯁꯥꯟꯅꯕ ꯆꯞ ꯃꯥꯜꯂꯦꯕ
ꯑ
ꯑꯗꯨꯒ ꯃꯕꯥꯅꯤꯁꯦ ꯃꯐꯝ ꯐꯖꯕꯐꯝ ꯐꯝꯃꯦꯕ ꯑꯅꯤꯃꯛꯅ
ꯑꯥ
ꯐꯝꯕ ꯃꯇꯝꯗ ꯃꯕꯥꯅꯤꯖꯦ ꯋꯥ ꯉꯥꯡꯅꯤꯉꯥꯏ ꯂꯩꯃꯟꯗꯕꯒꯤꯀꯣ
ꯑꯥ
ꯑꯃꯁꯨ ꯌꯦꯡꯅꯩ ꯑꯃꯁꯨ ꯌꯦꯡꯅꯩ ꯀꯅꯥꯁꯨ ꯋꯥ ꯍꯥꯏꯅꯤꯡꯉꯥꯏ ꯂꯩꯃꯟꯗꯕꯒꯤ ꯅꯨꯄꯤꯅꯀꯣ ꯁꯨꯃꯥꯏꯅ ꯍꯥꯏꯔꯦꯌꯦ
ꯑꯥ
ꯑꯥ
ꯍꯋꯥꯏ ꯆꯥꯕ꯭ꯔꯥ ꯍꯥꯏꯕ꯭ꯔꯥ ꯍꯋꯥꯏ ꯆꯥ ꯍꯥꯏꯕꯗꯨꯔꯣ
ꯅꯠꯇꯦ ꯅꯨꯄꯥꯉꯣꯟꯗ ꯑꯗꯨꯃꯥꯏꯅ ꯍꯥꯏꯔꯛꯑꯦꯌꯦ ꯎꯝ ꯎꯝ ꯅꯈꯨꯠꯇꯨꯞꯄꯤꯔꯣ ꯊꯨꯇꯦꯛꯕꯤꯒꯦ
ꯑꯩꯅ ꯁꯤ ꯋꯥꯔꯤꯁꯤ ꯃꯣꯏꯗ ꯁꯥꯕꯅꯦꯕ ꯃꯣꯏꯅ ꯀꯣ ꯇꯧꯕ ꯈꯨꯗꯤꯡꯒꯤ ꯑꯗꯨꯝ ꯁꯤ ꯋꯥꯔꯤꯁꯦ ꯑꯗꯨꯝ ꯁꯥꯕ ꯃꯥꯜꯂꯦꯕ ꯃꯣꯏꯅ
ꯑꯣ ꯑ ꯅꯪꯅꯗꯤ ꯍꯧꯗꯣꯛꯄꯤꯔꯝꯃꯒ ꯑꯗꯨ ꯋꯥꯔꯤꯗꯣ
ꯍꯣꯏ ꯃꯤ ꯈꯔꯅꯗꯤ ꯁꯤꯅꯤꯉꯥꯏ ꯁꯤꯅꯤꯉꯥꯏ ꯅꯣꯏ ꯍꯥꯏꯌꯦ ꯃꯤ ꯈꯔꯗꯤ
ꯑꯣ
ꯌꯥꯝ ꯅꯩꯕꯅꯤ
ꯖꯥꯖꯥꯠꯅꯤ ꯍꯦ
ꯍꫭꯏ ꯑꯩꯈꯣꯏꯗꯤ ꯋꯥꯔꯤ ꯔꯤ ꯔꯤꯕ ꯍꯩꯇꯕꯒꯤꯅꯦꯕ
ꯃꯨꯏꯅ ꯃꯨꯏꯅ ꯃꯔꯨ ꯃꯔꯥꯡ ꯈꯔ ꯍꯥꯞꯆꯤꯜꯂꯒ ꯃꯤꯕꯨ ꯌꯥꯝ ꯅꯣꯛꯍꯟꯕ
ꯍꯣꯏ ꯈꯔ ꯋꯥꯔꯤ ꯁꯥꯕ ꯍꯩꯕ ꯃꯤꯅ ꯃꯣꯏꯅ ꯁꯥꯔꯗꯤ ꯑꯁ ꯌꯥꯝ ꯅꯣꯛꯅꯤꯡꯗꯣꯏꯅꯤꯁꯦ
ꯍꯣꯏ ꯑꯗꯨꯅꯦ ꯈꯪꯗ꯭ꯔꯦꯗ ꯇꯤꯚꯤꯒ ꯌꯦꯡꯕ꯭ꯔꯣ ꯑꯁ ꯑꯩꯁꯦ ꯍꯧꯖꯤꯛꯁꯦ ꯑꯗꯨꯝ ꯑꯩꯒꯤ ꯀꯥꯁꯦ ꯂꯣꯏꯁꯤꯟ ꯂꫭꯏꯁꯤꯟꯂꯝꯃꯤꯅꯦ ꯍꯥꯏꯕ ꯇꯥꯔꯦ
ꯁꯤꯗꯤ ꯄꯨꯡ ꯀꯌꯥꯗ ꯆꯨꯝꯃꯅꯤ
ꯑꯩꯁꯦ ꯃꯥꯄꯟ ꯇꯥꯔꯦ ꯆꯨꯝꯃꯅꯤ ꯄꯨꯡ ꯇꯔꯥ ꯇꯥꯗ꯭ꯔꯤꯉꯩꯗ
ꯌꯥꯝ ꯉꯜꯂꯤꯅ ꯅꯪꯗꯤ
ꯑꯁ ꯍꯌꯦꯡ ꯄꯨꯡ ꯃꯉꯥ ꯅꯛꯅꯕ ꯆꯠꯇꯨꯏꯅꯦ
ꯑꯁ ꯌꯥꯝ ꯑꯗꯨ ꯅꯣꯏ ꯑꯗꯨꯗꯩ ꯑꯗꯨꯝ ꯈꯣꯡꯅ ꯑꯗꯨꯝ ꯆꯠꯄꯗ ꯌꯥꯝ ꯂꯥꯞ ꯆ꯭ꯔꯦꯒꯣ ꯑꯗꯨꯝ ꯅꯛꯏꯀꯣ
ꯑꯁ ꯈꯪꯗ꯭ꯔꯦꯗ ꯃꯤꯅꯗꯤ ꯑꯩꯕꯨ ꯑꯁ ꯅꯁꯥ ꯈꯨꯀꯪꯗꯨꯒ ꯍꯥꯏꯌꯦ ꯑꯗꯨ ꯑꯣꯏꯔꯁꯨ ꯎꯄꯥꯏ ꯂꯩꯇꯦ
ꯑꯗꯨ ꯑꯗꯨꯝ ꯆꯛꯄ ꯐꯩꯌꯦ ꯀꯩꯅꯣ ꯌꯥꯝ ꯂꯥꯞꯄꯁꯨ ꯅꯠꯇꯕ
ꯍꯣꯏ ꯑꯗꯨ ꯃꯣꯏꯅꯗꯤ ꯆꯠꯄ ꯉꯝꯗꯕꯅꯤꯅꯀꯣ ꯑꯩꯉꯣꯟꯗ ꯍꯥꯏꯔꯛꯏꯕ
ꯑꯗꯨꯅꯦ ꯀꯤꯂꯣꯃꯤꯇꫪ ꯑꯃ ꯌꯥꯎꯒꯗ꯭ꯔꯅꯦ ꯑꯗꯨꯕꯨ ꯈꯪꯅ ꯀꯤꯂꯣꯃꯤꯇꫪ ꯑꯃ ꯀꯤꯂꯣꯃꯤꯇꫪ ꯑꯃꯗꯤ ꯌꯧꯔꯅꯤ ꯍꯣꯏ ꯑꯅꯤꯗꯤ ꯈꯪꯗꯦꯀꯣ ꯑꯃꯗꯤ ꯁꯣꯏꯅ ꯌꯧꯔꯅꯤ
ꯌꯧꯒꯅꯤ ꯌꯧꯒꯅꯤ ꯑꯥ ꯃꯅꯨꯡꯗꯅꯤꯗꯅ ꯑꯩꯈꯣꯏ ꯂꯩꯕꯗꯣ
ꯍꯣꯏ ꯍꯣꯏ ꯑꯩꯈꯣꯏ ꯍꯥꯟꯅ ꯂꯥꯛꯑꯦ ꯅꯍꯥꯟꯗꯣ ꯅꯍꯥꯟ ꯅꯠꯇꯕ ꯍꯥꯟꯍꯥꯟꯅꯦꯀꯣ ꯑꯗꯨ ꯑꯗꯨꯔꯣꯝꯗ ꯂꯥꯛꯑꯦꯕ ꯑꯩꯈꯣꯏ
ꯑꫭ
ꯅꯣꯏ ꯅꯣꯏ ꯑꯗꯨꯗ ꯂꯩꯌꯦ ꯍꯥꯏꯗꯤ ꯈꯪꯗꯕ ꯑꯗꯨꯒꯤ ꯂꯝꯕꯤꯗ ꯍꯥꯟꯅ ꯂꯥꯛꯑꯃꯦ ꯍꯥꯏꯕꯅꯤꯅ ꯑꯩꯈꯣꯏꯁꯦ ꯍꯥꯟꯅ ꯀꯩꯅꯣ ꯐꯣꯟ ꯑꯥꯏꯐꯣꯟꯒꯨꯝꯕꯗꯤ ꯁꯦꯀꯦꯟ ꯌꯨꯁꯇ ꯑꯗꯨꯝ ꯀꯩꯅꯣ ꯌꯣꯟꯅꯤꯡꯕ ꯃꯤ ꯑꯗꯨꯝ ꯐꯣꯟ ꯅꯝꯕꫪꯒ ꯄꯤꯅ ꯑꯗꯨꯝ ꯊꯤꯔꯛꯄꯒꯣ ꯍꯥꯏꯇꯥꯔꯦ ꯈꫭꯏꯅ ꯊꯤꯔꯛꯄꯗ ꯃꯥꯗꯣ ꯕꯤꯜꯗꯤꯡ ꯑꯃ ꯍꯧꯖꯤꯛ ꯑꯅꯧꯕ ꯁꯥꯏꯗꯣ ꯑꯗꯨꯒꯤ ꯃꯄꯥꯗ ꯃꯥꯁꯦ ꯂꯩꯔꯝꯕꯅꯤꯗ ꯑꯗꯨꯗ
ꯈꯪꯉꯦ ꯑꯗꯣ ꯑꯗꯨ ꯅꯨꯄꯥꯗ ꯄꯤꯛꯄ꯭ꯔꯣ
ꯎꯝ ꯃꯤ ꯎꯝ ꯃꯊꯟꯇꯗꯤ ꯅꯠꯇꯕꯀꯣ ꯃꯣꯏꯃꯥꯟꯅꯕ ꯑꯃꯅꯤ ꯈꯔ ꯑꯗꯨꯝ ꯂꯥꯛꯑꯦꯕ
ꯑꯗꯨ ꯄꯤꯛꯄ ꯌꯥꯎꯕ꯭ꯔꯣ
ꯄꯤꯛꯄ ꯍꯥꯏꯁꯦ ꯄꯤꯛꯄꯗꯤ ꯌꯥꯎꯗꯤꯌꯦ
ꯑꯣ ꯈꯪꯗ꯭ꯔꯦ ꯑꯗꯨꯤꯗꯤ
ꯑꯣ ꯇꯣꯡꯉꯍꯜꯂꯝꯃꯅꯤ ꯅꯪ ꯈꯜꯂꯨꯏꯗꯨꯒ
ꯎꯝ ꯍꫭꯏ ꯇꯣꯉꯥꯜꯂꯝꯒꯗꯤ
ꯎꯝ ꯑꯁ ꯅꯣꯡꯁꯤꯃꯨꯛ ꯆꯨꯔꯛꯏꯁꯦ ꯇꯧꯔꯤꯁꯦ ꯑꯁ ꯈꯪꯗ
ꯁꯤꯗꯗꯤ ꯁꯨꯡꯆꯨ ꯆꯨꯗꯣꯏꯅꯦꯍꯦ ꯁꯥꯕ ꯁꯤꯗꯧꯔꯦ
ꯍꯣꯏ ꯅꯣꯏꯔꯣꯝꯗꯣ ꯅꯣꯡ ꯆꯨꯔꯗꯤ ꯏꯁꯤꯡ ꯆꯥꯎꯗꯧ ꯃꯥꯜꯂꯦ ꯍꯥꯏꯗꯤ
ꯆꯥꯎꯗꯤꯌꯦ ꯁꯤꯗ ꯑꯇꯣꯞꯄ ꯃꯐꯝꯗꯗꯤ ꯆꯥꯎꯋꯦꯕ ꯑꯩꯈꯣꯏꯒꯤ ꯖꯒꯥꯗꯤ ꯁꯨꯝ ꯆꯥꯎ ꯆꯥꯎꯗꯦ
ꯎꯝ ꯀꯟꯅ ꯅꯨꯃꯤꯠꯇ ꯅꯨꯃꯤꯠ ꯑꯅꯤ ꯑꯍꯨꯝ ꯁꯨꯁꯨ ꯆꯥꯎꯗꯦ
ꯆꯥꯎꯗꯤ ꯍꯣꯏ ꯍꯥꯏꯗꯤ ꯑꯇꯣꯞꯄ ꯃꯐꯝ ꯖꯒꯥ ꯑꯩꯈꯣꯏ ꯑꯩꯈꯣꯏ ꯂꯩꯕ ꯖꯒꯥꯗꯤ ꯈꯔ ꯆꯠꯄ ꯆꯠꯄ ꯄꯀꯥꯟꯅꯦꯗꯤ ꯈꯔ ꯆꯥꯎꯕ ꯍꯧꯥꯎꯔꯦ ꯏꯁꯤꯡꯗꯣ ꯌꯨꯝꯗ ꯆꯪꯕ ꯍꯥꯎꯋꯦꯕ ꯑꯗꯨꯕꯨ ꯑꯩꯈꯣꯏꯅꯗꯤ ꯑꯣ ꯍꯞꯇꯥ ꯑꯃ ꯀꯨꯝꯕ ꯆꯨꯒꯦꯔꯥ ꯊꯨꯝꯗꯦꯕ ꯏꯁꯤꯡꯗꯣ
ꯑꯣ ꯑꯗꯨꯗꯤ ꯐꯌꯦꯅ
ꯍꯣꯏ
ꯌꯥꯝ ꯐꯔ ꯑꯣ ꯌꯥꯝ ꯐꯈ꯭ꯔꯦ ꯌꯥꯝ ꯐꯈ꯭ꯔꯦ ꯅꯄꯥꯛꯈꯗꯤ ꯂꯩꯕ꯭ꯔꯣ
ꯍꯣꯏ ꯂꯩꯌꯦ
ꯑꯦ ꯅꯣꯡꯄꯥꯁꯨ ꯎꯗꯕ ꯀꯨꯏꯔꯦ ꯌꯥꯝ ꯄꯥꯈꯪ ꯐꯥꯔꯝꯃꯅꯤ
ꯄꯥꯈꯪ ꯐꯥꯔꯦ ꯑꯩꯉꯣꯟꯗꯒꯤ ꯋꯥꯡ ꯆꯥꯎꯔꯦ
ꯑꯣ ꯌꯥꯝ ꯆꯥꯎꯔꯕꯅꯦ ꯑꯗꯨꯗꯣ ꯑꯁ ꯑꯩꯈꯣꯏꯅꯤꯅꯦ ꯑꯩꯈꯣꯏ ꯈꯛꯇꯅꯤꯅꯦ ꯄꯤꯛꯏꯁꯤꯕꯣ
ꯑꯁ ꯑꯗꯨꯃꯥꯏ ꯍꯥꯏꯒꯅꯨꯗ
ꯑꯩꯈꯣꯏ ꯑꯩꯈꯣꯏ ꯏꯃꯥꯟꯅꯕ
ꯀꯩ ꯄꯗꯤꯁꯅꯦꯕ ꯄꯤꯁꯦ ꯃꯣꯏ ꯅꯃ ꯅꯅꯥꯎꯄꯥꯒ ꯄꯠꯁꯤꯗꯤ ꯑꯗꯨꯝ ꯂꯣꯏꯅ ꯑꯗꯨꯝ ꯆꯥꯎꯕꯅꯦꯕ
ꯄꯤꯛꯑꯦ ꯆꯥꯎ ꯍꯥꯏꯅ ꯑꯗꯨꯃꯥꯏꯅ ꯋꯥꯈꯜ ꯄꯤꯛꯊꯕ ꯌꯥꯅꯤꯌꯦ ꯑꯗꯨꯗꯤ ꯂꯥꯛ ꯏꯁꯣꯔ ꯏꯁꯣꯔꯒꯤ ꯈꯨꯨꯞ ꯁꯦꯝꯅꯦ
ꯆꯨꯝꯃꯦ ꯑꯗꯨ ꯆꯨꯝ ꯆꯨꯝ ꯍꯥꯏꯕ ꯋꯥꯅꯤꯗꯀꯣ
ꯍꯣꯏ ꯑꯗꯨ ꯑꯗꯨ ꯑꯣꯏꯔꯁꯨ ꯍꯣꯏ ꯅꯨꯄꯥ ꯈꯔꯗꯤ ꯈꯔ ꯋꯥꯡ ꯆꯥꯎꯅꯤꯡꯕ ꯈꯔꯁꯨ ꯂꯩꯌꯦ ꯑꯗꯨꯕꯨ ꯑꯗꯨꯝ ꯑꯗꯨꯃꯥꯏꯅ ꯈꯟꯕ ꯌꯥꯗꯦ ꯑꯩꯈꯣꯏ ꯈꯣꯡ ꯇꯦꯛꯇꯦ ꯃꯤꯠ ꯇꯥꯡꯗꯦꯀꯣ ꯆꯠꯄ ꯉꯝꯃꯦ ꯑꯗꯨꯃ ꯑꯗꯨꯒꯤ ꯑꯗꯣ ꯐꯖꯅ ꯊꯥꯒꯠꯅꯤꯡꯉꯥꯏ ꯌꯥꯝ ꯂꯩꯌꯦ
ꯑꯗꯨꯗꯤ ꯌꯥꯝ ꯅꯨꯡꯉꯥꯏꯔꯦꯀꯣ ꯑꯗꯨꯏꯗꯤ ꯑꯒꯁꯋꯥꯅꯤ ꯏꯝꯐꯥꯜ ꯌꯥꯝ ꯅꯨꯡꯉꯥꯏꯖꯔꯦ